ꯑꯥ ꯇꯥꯕ꯭ꯔꯣ
ꯇꯥꯏꯌꯦ
ꯌꯋꯥ ꯈꯣꯟꯖꯦꯜꯁꯨ ꯇꯥꯕꯤꯕ꯭ꯔꯣ
ꯇꯥꯏꯌꯦ ꯅꯪꯒꯤ ꯑꯋꯥ ꯈꯣꯟꯖꯦꯜꯗꯣ ꯇꯥꯏꯌꯦ
ꯑꯩꯒꯤ ꯈꯨꯠꯊꯨꯝꯂꯕ ꯈꯣꯟꯖꯦꯜꯁꯤ ꯅꯪ ꯇꯥꯔꯤꯕ ꯅꯠꯇꯦ
ꯇꯥꯏꯌꯦ ꯇꯥꯏꯌꯦ
ꯍꯧꯖꯤꯛꯀꯥꯟꯁꯨ ꯋꯥ ꯀꯟꯅ ꯉꯥꯡꯕ ꯉꯝꯗꯦ ꯑꯗꯨꯒꯤ ꯇꯞꯅ ꯇꯞꯅ ꯉꯥꯡꯉ
ꯑꯩꯁꯨ ꯀꯟꯅ ꯉꯥꯡꯕ ꯉꯝꯗꯦ ꯑꯩ ꯉꯥꯏꯍꯥꯛ ꯅꯍꯥꯟꯗꯤ ꯈꯣꯟ ꯊꯣꯛꯎꯗ꯭ꯔꯦ ꯌꯥ ꯀꯥꯊꯣꯛꯄ ꯌꯥꯔꯨꯗ꯭ꯔꯦ
ꯇꯔꯥ ꯐꯥꯕꯩꯅꯦ ꯅꯪꯒꯤ ꯌꯥꯗ
ꯑꯩ ꯉꯔꯥꯡ ꯅꯍꯥꯟꯗꯤ ꯌꯥꯁꯦ ꯀꯥꯞꯊꯣꯛꯄ ꯌꯥꯔꯝꯗ꯭ꯔꯦ ꯉꯁꯤ ꯁꯤꯒꯗꯤ ꯌꯥꯔꯦ ꯈꯔ ꯈꯔ ꯑꯗꯣ ꯑꯩꯈꯣꯏꯒꯤ ꯑꯦꯛꯖꯥꯝꯗꯣ ꯑ ꯑꯩꯈꯣꯏ ꯀꯣꯂꯦꯖꯀꯤ
ꯑꯥ
ꯑꯗꯨꯗ ꯁꯦꯟꯇꯔ ꯇꯥꯔꯦꯅ ꯇꯧꯍꯧꯋꯤ ꯃꯌꯥꯝꯗꯣ ꯃꯤꯄꯥꯏꯅꯍꯧꯔꯦ
ꯀꯩꯅꯣ ꯍꯥꯏꯁꯤꯕꯣ ꯑꯩ ꯒꯌꯥꯟ ꯇꯥꯗꯦ ꯅꯪꯅ ꯉꯥꯡꯏꯗꯦ
ꯑꯩꯈꯣꯏꯒꯤ ꯀꯣꯂꯦꯖ ꯀꯥꯔꯛꯄ ꯀꯣꯂꯦꯖꯇꯣ
ꯑꯥ
ꯑꯗꯨꯒꯤ ꯑꯦꯛꯖꯥꯝꯗꯣ ꯁꯦꯟꯇꯔꯗꯣ ꯀꯣꯂꯦꯖꯇꯨꯗ ꯇꯥꯗ꯭ꯔꯤꯌꯦ ꯑꯩꯈꯣꯏꯅ ꯇꯝꯕꯤꯕ ꯍꯧꯖꯤ ꯇꯝꯃꯤꯕ ꯃꯐꯝꯗꯣ
ꯑꯣ ꯑꯩ ꯈꯪꯉꯦ ꯑꯩ ꯒ꯭ꯌꯥꯟ ꯇꯥꯔꯦ
ꯑꯗꯨꯗ ꯇꯥꯔꯦꯗ ꯃꯌꯥꯝꯗꯣ ꯃꯤꯄꯥꯏꯅꯔ ꯂꯩꯍꯧꯔꯦ ꯑꯣꯖꯥꯗꯒꯤ ꯀꯔꯤꯗꯒꯤ
ꯅꯩꯔꯦ ꯌꯥꯝ ꯇꯧꯋꯤꯅ ꯃꯣꯏꯗꯤ
ꯑꯥ ꯐꯣꯟ ꯄꯨꯁꯤꯟꯕ ꯌꯥꯗ꯭ꯔꯗꯤ ꯀꯝꯄ꯭ꯂꯦꯟ ꯇꯧꯅꯤ ꯍꯥꯏꯍꯧꯋꯤ
ꯑꯅꯩꯕꯅꯤ ꯏꯔꯥꯡ ꯑꯃ ꯊꯣꯛꯂꯑꯗꯤ ꯐꯥꯗꯧꯅꯤ
ꯑꯣꯖꯥꯗꯒꯤ ꯁꯥꯇ꯭ꯔꯗꯒꯤ ꯄꯨꯂꯞ ꯃꯤꯄꯥꯏꯔ ꯂꯩꯍꯧꯔꯦ
ꯑꯣꯖꯥꯁꯄ ꯆꯣꯛꯇꯣꯏꯅꯦꯗꯣ ꯑꯗꯨꯗꯤ
ꯎꯝ ꯃꯣꯏꯅꯗꯤ ꯍꯥꯟꯅ ꯍꯥꯏꯅꯒ꯭ꯔꯕꯅꯤ
ꯍꯥꯏꯅꯔꯁꯨ ꯍꯜꯂꯛꯄꯗꯗꯤ ꯌꯥꯔꯣꯏꯗꯅ ꯌꯥꯏ ꯍꯥꯏꯔꯁꯨ
ꯃꯣꯏ ꯃꯊꯥ ꯁꯥꯍꯧꯔꯦ ꯑꯗꯨꯁꯨ ꯕꯦꯛ ꯄꯦꯄꯔꯗ
ꯅꯩꯔꯦ ꯃꯣꯏ ꯑꯗꯨꯃꯥꯏꯅ ꯇꯧꯕꯗꯣ ꯌꯥꯝꯅ
ꯄꯒꯤꯗ ꯅꯠꯇꯦ ꯕꯦꯒ ꯄꯦꯄꯔ ꯃꯈꯩꯗꯨꯅꯦ ꯇꯥꯍꯧꯔꯤꯁꯤ
ꯁꯤꯗ ꯂꯥꯛꯑꯒ ꯊꯥꯗꯣꯏꯅꯤꯅꯦ ꯑꯗꯨꯗꯤ
ꯎꯝ ꯑꯦꯃꯤ ꯀꯥꯔꯗ ꯂꯧ ꯂꯥꯛꯄꯗ ꯃꯣꯏ ꯃꯊꯥ ꯁꯥꯍꯧꯔꯦ ꯑꯦꯃꯤ ꯀꯥꯔꯗ ꯂꯧꯕ ꯂꯥꯛꯄꯗ ꯀꯥꯏ ꯇꯥꯕꯅꯣ ꯁꯦꯟꯇꯔꯗꯣ ꯑꯗꯨꯗ ꯇꯥꯏ ꯍꯥꯏꯕꯗꯒꯤ ꯀꯩꯅꯣ ꯑꯦꯛꯖꯥꯝ ꯊꯥꯕ ꯆꯠꯇꯣꯏꯔꯣ ꯑꯩꯈꯣꯏꯕꯨ ꯇꯧꯍꯧꯕꯅꯦ
ꯂꯥꯛꯈꯤꯗꯕꯁꯨ ꯌꯥꯏ ꯇꯟꯗꯅ ꯂꯥꯏꯔꯤꯛ ꯇꯝꯕ ꯇꯣꯛꯈꯤꯕ
ꯎꯝ
ꯑꯁ ꯍꯧꯖꯤꯛꯀꯥꯟꯁꯦ ꯃꯥꯂꯦꯝꯒꯤ ꯑꯣꯏꯅ ꯃꯁꯥꯟꯅ ꯑꯆꯧꯕꯁꯤ ꯁꯥꯟꯅꯕꯒꯤ ꯆꯪꯉꯨ ꯆꯪꯉꯨ ꯈꯨꯗꯤꯡꯃꯛ ꯑꯗꯨ ꯉꯛꯇꯥ
ꯍꯣꯏ ꯅꯪꯗꯤ ꯁꯥꯟꯅꯔꯣꯏꯅꯤꯅ
ꯎꯝ ꯑꯩ ꯑꯗꯨꯝ ꯌꯦꯡꯉꯦ ꯑꯩꯅ ꯌꯦꯡꯉꯗꯤ ꯄꯨꯒꯦ ꯇꯧꯔꯛꯄꯗꯒꯤ ꯌꯦꯡꯗꯅ ꯍꯥꯏ ꯀꯩꯅꯣꯗ ꯃꯊꯪꯒꯤ ꯊꯥꯒꯠꯂꯛꯄꯗ ꯑꯗꯨꯝ ꯌꯦꯡꯉ ꯁꯤꯒꯨꯝꯕꯅꯦ ꯑꯩꯅ ꯍꯥꯏꯔꯤꯁꯦ
ꯂꯣꯏꯔꯒ ꯊꯥꯒꯠꯂꯛꯄꯗ ꯑꯣꯏꯅ ꯌꯦꯡꯉꯣ
ꯎꯝ ꯑꯗꯨ ꯅꯠꯇ꯭ꯔꯗꯤ ꯑꯩꯗꯣꯗꯥꯎꯋꯦ ꯑꯩꯅ ꯍꯦꯛ ꯌꯦꯡꯕ ꯅꯍꯥꯟꯁꯨ ꯄꯨꯒꯦ ꯄꯨꯒꯦ ꯑꯅꯤꯔꯛ ꯁꯨꯔꯦ ꯑꯩꯅ ꯍꯦꯛ ꯌꯦꯡꯈꯤꯗꯕ ꯂꯣꯏꯕꯒ ꯃꯊꯪ
ꯇꯥꯔꯦ ꯑꯗꯨꯗꯤ
ꯑꯩ ꯍꯧꯖꯤꯛꯁꯨ ꯃꯥꯒꯤ ꯐꯨꯔꯤꯠ ꯂꯤꯠꯔ ꯂꯩꯌꯦ ꯑꯩꯅ ꯃꯥ ꯄꯥꯝꯕꯒꯤ ꯆꯥꯡꯁꯦ
ꯍꯣꯏ ꯍꯣꯏ ꯑꯗꯨꯅ ꯅꯪꯅ ꯌꯦꯡꯉꯨꯕ ꯅꯨꯃꯤꯠꯇ ꯃꯦꯁꯤꯗꯣ ꯄꯣꯗꯣꯏ ꯇꯧꯔꯝꯃꯦ
ꯑꯃꯨꯛꯇ ꯅꯠꯇꯦ ꯑꯅꯤꯔꯛꯅꯦ
ꯑꯗꯩ ꯅꯪ ꯊꯣꯛꯎꯕꯗꯩꯔ ꯃꯅꯥ ꯑꯃꯨꯛ ꯉꯝꯈꯠꯈꯩꯗꯣ
ꯎꯝ ꯃꯅꯦ ꯑꯩꯅ ꯃꯥꯕꯨ ꯑꯩꯒꯤ ꯗꯥꯎꯁꯦ ꯄꯤꯊꯣꯛꯑꯝꯕ ꯑꯩ ꯂꯩꯔꯗꯤ ꯃꯥꯏ ꯗꯥꯎꯗꯣ ꯑꯩꯅ ꯆꯤꯡꯕ ꯑꯗꯨ
ꯎꯝ ꯑꯣꯏꯔꯝꯃꯅꯤ ꯈꯪꯉꯦ
ꯑꯗꯨꯕꯨ ꯀꯩꯁꯨ ꯀꯥꯏꯗꯦ ꯃꯥ ꯀꯥꯔꯗꯤ ꯌꯥꯔꯦ ꯑꯩꯒꯤ ꯍꯥꯏꯕ
ꯏꯊꯪ ꯁꯥꯟꯅꯕꯗꯗꯤ ꯅꯪ ꯌꯦꯡꯂꯡꯨꯔꯅꯨꯀꯣ ꯑꯗꯨꯗꯤ
ꯎꯝ ꯂꯣꯏꯔꯒ ꯌꯦꯡꯗꯣꯏꯅꯤ ꯌꯦꯡꯗ꯭ꯔꯦ
ꯍꯧꯖꯤꯛꯁꯨ ꯅꯪ ꯂꯣꯏꯔ ꯂꯣꯏꯔ ꯑꯣꯏꯅ ꯌꯦꯡꯉꯣ
ꯌꯦꯡꯉꯦ ꯑꯩ ꯑꯗꯨꯝ ꯅꯍꯥꯟꯁꯨ ꯅꯍꯥꯟ ꯇꯪꯈꯥꯏꯗ ꯌꯦꯡꯗ꯭ꯔꯦ ꯉꯁꯤ ꯌꯥ
ꯑꯩꯈꯣꯏꯒꯤ ꯍꯣꯁꯇꯦꯜꯗꯨꯕꯨ ꯐꯤꯔꯋꯦꯜꯒ ꯇꯧꯕꯤꯔꯣꯏ ꯍꯥꯏꯕ꯭ꯔꯣ
ꯀꯅꯥꯝ ꯄꯗꯦꯗ
ꯑꯗꯨ ꯍꯪꯗꯣꯗꯨꯁꯨ ꯄꯩꯁꯥꯗꯣ ꯄꯤꯗ꯭ꯔꯕꯅꯤꯅ ꯑꯃꯨꯛ ꯍꯪꯕ ꯌꯥꯔꯔꯣꯏ
ꯎꯝ ꯄꯩꯁꯥ ꯄꯤꯗꯅꯤꯅ ꯋꯥ ꯀꯩ ꯉꯥ ꯌꯥꯗꯦ ꯍꯧꯖꯤꯛ
ꯄꯩꯁꯥ ꯄꯤꯗ꯭ꯔꯕꯅꯤꯅ ꯍꯧꯖꯤꯛ ꯑꯊꯣꯡ ꯑꯊꯣꯡ ꯑꯗꯨꯝ ꯆꯥ ꯇꯥꯕꯅꯤ
ꯎꯄꯥꯏ ꯂꯩꯇꯦ ꯑꯗꯨꯝ ꯆꯥꯔꯤꯅꯦ ꯀꯥꯡꯁꯣꯏꯒꯨꯝꯕ ꯀꯩꯒꯨꯝꯕ ꯇꯣꯉꯥꯟꯅ ꯇꯣꯉꯥꯟꯅ ꯀꯩꯗꯤ ꯍꯥꯏꯔꯨꯅꯤ ꯀꯩ ꯎꯄꯥꯏ ꯂꯩ
ꯉꯁꯤꯗꯤ ꯅꯣꯏ ꯃꯔꯤꯃꯛ ꯂꯣꯏ ꯄꯩꯁꯥ ꯐꯪꯉꯕ ꯅꯠꯇ꯭ꯔꯣ ꯑꯗꯨꯅ ꯀꯩꯅꯣꯝ ꯆꯥꯔꯣ
ꯆꯥꯔꯣꯏ
ꯀꯔꯤꯒꯤ
ꯑꯩ ꯄꯩꯁꯥ ꯇꯨꯡꯁꯤꯜꯂꯒ ꯑꯩ ꯀꯩꯅꯣꯃ ꯇꯧꯗꯣꯔꯤ
ꯀꯔꯤꯅꯣ ꯅꯪꯅ ꯇꯧꯗꯣꯛꯏꯁꯤꯅ
ꯑꯩ ꯃꯌꯥꯝꯒꯤ ꯁꯦꯕꯥ ꯇꯧꯗꯣꯔꯤ
ꯍꯣꯏ ꯌꯥꯔꯦ ꯅꯪꯒꯤꯗꯨꯒ ꯄꯨꯂꯞ ꯂꯣꯏ ꯄꯨꯔꯒ ꯆꯠꯈ꯭ꯔꯅꯤꯍꯦ
ꯁꯦꯠꯄ ꯆꯥꯕ ꯇꯧꯗ꯭ꯔꯁꯨ ꯑꯩ ꯀꯩꯁꯨ ꯈꯟꯗꯦ ꯃꯌꯥꯝꯒꯤ ꯅꯤꯡꯕ ꯊꯨꯡꯍꯟꯕꯁꯤꯅ ꯑꯩꯅ
ꯏꯁ ꯌꯥꯔꯦ ꯐꯨꯔꯤꯠ ꯈꯔ ꯂꯩꯍꯧꯔꯣ ꯑꯗꯨꯗ
ꯂꯩꯔꯣꯏ ꯂꯩꯔꯝꯗꯥꯏꯗ ꯀꯔꯤ ꯂꯩꯗꯣꯏꯅꯣ ꯑꯌꯨꯛ ꯍꯩꯛꯀꯦ ꯍꯥꯏꯕ ꯑꯗꯨꯒꯤꯅꯦ ꯑꯩꯅ ꯍꯦꯛꯇ ꯂꯩꯗ꯭ꯔꯤ ꯂꯩꯒꯦ ꯈꯜꯂ ꯀꯥꯟꯗ
ꯐꯨꯔꯤꯠ ꯈꯔ ꯂꯩꯍꯧꯔꯣ ꯅꯪꯒꯤ ꯅꯃꯥꯟꯅꯕꯤ ꯑꯍꯩꯕꯤ ꯑꯃ ꯂꯩꯇ꯭ꯔꯣ
ꯀꯅꯥꯅꯣ
ꯈꯤꯇꯪꯒꯤ ꯐꯨꯔꯤꯠ ꯑꯃ ꯂꯩꯔꯛꯈꯤꯕꯗꯣ
ꯉꯝꯃꯔꯣꯢ
ꯃꯣꯏꯗ ꯂꯦꯛꯍꯜꯂꯣ ꯃꯣꯏꯅ ꯈ꯭ꯋꯥꯏꯗꯒꯤ ꯍꯩꯕ ꯃꯤ ꯑꯣꯏꯝꯅ
ꯉꯝꯃꯔꯣꯏ ꯉꯝꯃꯔꯣꯏ ꯑꯁꯦꯡꯕꯅꯦ ꯑꯩꯗꯣ ꯄꯩꯁꯥꯒꯨꯝꯕ ꯂꯩꯔꯀꯥꯟꯗ ꯂꯩꯒꯦ ꯈꯟ ꯀꯥꯟꯗ ꯑꯩꯗꯣ ꯂꯩꯕꯗꯨꯣ ꯍꯩꯇꯕꯒꯤ ꯍꯦꯛꯇ ꯂꯩꯗꯅ
ꯅꯪ ꯃꯊꯟꯗ ꯈꯜꯂꯗꯤ ꯑꯣꯏꯔꯣꯏ ꯃꯤꯒ ꯇꯥꯟꯅꯔ ꯈꯟꯒꯗꯕ
ꯀꯅꯥꯒꯅꯣꯅꯦ ꯇꯥꯟꯅꯗꯣꯏꯁꯤ ꯈꯪꯗꯦ ꯃꯊꯥ ꯌꯥꯝ ꯁꯥꯏ
ꯑꯦ ꯐꯨꯔꯤꯠꯇꯨ ꯁꯤ ꯊꯥꯔꯒ ꯁꯤ ꯐꯖꯕ꯭ꯔꯥ ꯁꯤ ꯀꯃꯥꯏꯅ ꯇꯧꯒꯦ ꯃꯤꯉꯣꯟꯗ ꯍꯪꯕ ꯍꯩꯇꯕ꯭ꯔꯥ
ꯑꯩ ꯃꯤꯉꯣꯟꯗ ꯍꯪꯕ ꯌꯥꯝ ꯇꯜꯂꯦ
ꯇꯟꯅꯤ ꯅꯪꯗꯤ
ꯏꯅꯥꯎꯄꯤꯒꯤ ꯂꯩꯔꯛ ꯂꯩꯔꯛꯄꯗꯨ ꯑꯣꯏꯅ ꯂꯤꯠꯂꯤ ꯃꯉꯣꯟꯗ ꯍꯥꯏꯔꯦ ꯍꯥꯏꯔꯒ ꯏꯟꯑꯣꯗꯤꯕꯜ ꯑꯩ ꯍꯧꯖꯤꯛ ꯃꯤꯗ ꯋꯥ ꯍꯥꯏꯕꯁꯤ ꯌꯥꯝ ꯇꯟꯂꯦ ꯆꯤꯟꯁꯦ ꯀꯥꯊꯣꯛꯅꯤꯡꯗꯦ ꯏꯅꯔꯖꯤ ꯌꯥꯝ ꯃꯥꯡꯉꯤ
ꯅꯪꯁꯦ ꯍꯧꯖꯤꯛ ꯑꯌꯨꯛꯇꯒ ꯋꯥꯛꯀꯤꯡ ꯆꯦꯟꯕ ꯃꯥꯟꯕ꯭ꯔꯣ ꯅꯪꯁꯦ
ꯆꯦꯜꯂꯦ ꯀꯩꯅꯣꯕꯣꯡꯗꯪ ꯑꯁꯤꯒꯤ ꯗꯨꯀꯥꯟ ꯃꯌꯥꯝ ꯂꯩꯕꯗꯣ ꯑꯗꯨꯕꯣꯡꯗ ꯆꯠꯂꯤ ꯌꯥꯝ ꯂꯥꯞ ꯆꯠꯇꯦ
ꯎꯝ
ꯄꯨꯡ ꯃꯉꯥ ꯃꯈꯥꯏꯗꯋꯥꯔ ꯆꯠꯂꯣ ꯊꯦꯡꯉꯁꯤ ꯏꯟꯑꯣꯗꯤꯕꯜ ꯑꯁ ꯀꯔꯤꯅꯣ ꯇꯧꯔꯤꯁꯤꯕꯣ
ꯅꯪ ꯅꯍꯥꯟ ꯃꯦꯟꯐꯤꯠ ꯌꯦꯡꯕ ꯆꯠꯇꯕ꯭ꯔꯣ
ꯆꯠꯂꯦ ꯏꯃꯅꯕꯤ ꯑꯩꯈꯣꯏꯗ ꯇꯨꯝꯃꯦ ꯑꯩꯈꯣꯏ ꯑꯩꯈꯣꯏ ꯂꯝꯒꯤ ꯏꯃꯥꯟꯅꯕꯤꯗꯣ ꯃꯥꯏꯗ ꯇꯨꯝꯃꯦ
ꯀꯩꯒꯦ
ꯄꯨꯡ ꯇꯔꯥꯃꯥꯊꯣꯏ ꯇꯥꯔꯦ ꯍꯜꯂꯛꯀꯥꯟꯗ
ꯑꯣ ꯑꯩꯈꯣꯏ ꯒꯦꯠ ꯍꯥꯡꯗ꯭ꯔꯦ
ꯍꯥꯡꯗ꯭ꯔꯦ ꯃꯣꯏ ꯉꯟꯅ ꯌꯥꯝ ꯉꯟꯅꯕꯗꯤ ꯆꯪꯗꯦ ꯑꯗꯨꯁꯨ ꯆꯪꯒ꯭ꯔꯤ ꯑꯩꯒ ꯃꯈꯥꯒꯤ ꯏꯃꯥꯟꯅꯕꯤꯗꯨ ꯏꯕꯥꯅꯤ ꯈꯛꯇ ꯂꯩꯍꯧꯔꯦ
ꯃꯈꯥꯒꯤ ꯍꯥꯏꯗꯤ
ꯃꯈꯥꯒꯤ ꯑꯅꯧꯕ ꯂꯩꯕꯤꯗꯨ ꯅꯥꯀꯣꯡ ꯇꯥꯅꯕ ꯎꯝ ꯏꯕꯥꯅꯤ ꯆꯪꯉꯤ
ꯎꯝ ꯊꯥꯔ ꯇꯨꯝꯃꯦ ꯑꯗꯨꯗꯤ
ꯎꯝ ꯊꯥ ꯇꯨꯝꯃꯦ
ꯀꯩꯒꯤꯅꯣ ꯅꯕꯥꯅꯤꯁꯤ ꯆꯪꯕ ꯍꯧꯔꯒ ꯈꯣꯟꯊꯤ ꯆꯥꯔꯤꯔꯣ
ꯅꯠꯇꯦ ꯃꯣꯏ ꯍꯥꯟ ꯆꯪꯈ꯭ꯔꯦ ꯑꯗꯨꯒ ꯏꯕꯥꯅꯤꯗꯣ ꯑꯗꯨꯝ ꯆꯪꯕ ꯃꯣꯏꯗ ꯂꯦꯛꯑꯁꯦ ꯍꯥꯏꯔꯒ ꯂꯩꯔꯕ ꯑꯗꯨꯒꯤ ꯃꯥꯒ ꯃꯥꯁꯨ ꯃꯊꯟꯇ ꯆꯪꯕꯗꯣ ꯃꯣꯏꯒꯤꯗꯩ ꯊꯣꯛꯂꯛꯏ ꯍꯥꯏꯕ ꯆꯪꯅꯉꯩꯗꯨ ꯂꯩꯇ꯭ꯔꯅꯤꯅ ꯄꯨꯟꯅ
ꯗꯤ ꯂꯩꯇ꯭ꯔꯣ
ꯃꯌꯨꯝ ꯆꯠꯈꯤ ꯅꯨꯃꯤꯠꯇꯨꯗ
ꯑꯣ ꯑꯗꯨꯗꯤ ꯊꯥꯔ ꯆꯨꯝꯗ꯭ꯔꯁꯨ ꯌꯥꯔꯦꯅꯦ
ꯊꯥꯔ ꯇꯨꯝꯃꯦ ꯑꯩꯗꯣ ꯐꯃꯨꯡꯗꯣ ꯇꯨꯝꯅꯤꯡ ꯇꯕꯩ
ꯅꯪ ꯅꯊꯟꯇ ꯊꯥꯔ ꯇꯨꯝꯃꯤꯔꯣ
ꯅꯠꯇꯦ ꯏꯃꯥꯟꯅꯕꯤꯗꯨꯒ ꯃꯈꯥꯒꯤ ꯅꯠꯇꯦ ꯑꯃ ꯑꯁꯦꯡꯕ ꯃꯄꯨꯗꯨꯒ
ꯎꯝ ꯐꯔꯦ ꯐꯔꯦ ꯍꯣꯏ ꯑꯩꯈꯣꯏꯒꯤꯗꯨꯗꯤ ꯌꯥꯝ ꯄꯛꯇꯕꯅꯤ ꯒꯦꯠ ꯍꯥꯡꯕꯤꯌꯨ ꯌꯥꯔꯔꯣꯏ
ꯎꯝ ꯑꯃꯗꯨꯁꯨ ꯏꯃꯥꯟꯅꯕꯤꯗꯨꯁꯨ ꯃꯋꯥ ꯈꯠꯅꯕ ꯑꯗꯨꯝ ꯄꯪꯈꯛꯇ ꯈꯠꯅꯩ ꯀꯩꯅꯣ ꯈꯪꯗꯦ
ꯑꯦ ꯃꯥ ꯍꯧꯖꯤꯛ ꯈꯠꯅꯈ꯭ꯔꯦ
ꯑꯗꯨ ꯅꯠꯇꯦ ꯑꯩꯅ ꯍꯥꯏꯗꯤ ꯍꯥꯟꯅ ꯂꯩꯈꯠꯅꯕꯤꯗꯨꯅꯦ
ꯑꯣ ꯑꯣ ꯑꯣ ꯑꯣ ꯈꯠꯅꯔꯒ ꯑꯗꯨꯝ ꯆꯪꯈ꯭ꯔꯕꯣ ꯃꯥꯁꯨ
ꯆꯪꯪꯈ꯭ꯔꯦ ꯑꯗꯨꯏ ꯅꯨꯃꯤꯠꯇꯨꯗ ꯅꯠꯇꯦ ꯃꯣꯏ ꯃꯈꯩ ꯆꯪꯕꯗ ꯑꯗꯨꯝ
ꯎꯝ
ꯈꯠꯅ ꯈꯠꯅ ꯑꯗꯨꯝ ꯆꯪꯈ꯭ꯔꯦ ꯑꯗꯨꯏ ꯅꯨꯃꯤꯠꯇꯨꯗ ꯑꯩꯈꯣꯏ ꯑꯆꯥꯄꯣꯠ ꯂꯦꯝꯅ ꯆꯥꯏꯌꯦ ꯃꯤꯅ ꯂꯩꯕꯤꯔꯝꯕ
ꯀꯅꯥꯅ
ꯑꯝ--ꯑꯩꯈꯣꯏꯒꯤ ꯑ--ꯈꯨꯌꯦꯛ ꯄꯤꯗꯧꯕꯗꯨꯣ ꯑꯩꯈꯣꯏ ꯂꯥꯏꯔꯤꯛ ꯇꯝ ꯂꯣꯏꯔꯦꯒꯤ ꯑꯃ ꯂꯩꯌꯦꯕ ꯑꯃ ꯑꯩꯈꯣꯏꯅ ꯂꯝ ꯀꯣꯏ ꯆꯠꯂꯝꯗꯥꯏꯗ ꯑꯆꯥꯄ‌ꯣꯠ ꯆꯥꯕ ꯃꯐꯝꯗꯣ
ꯑꯩ ꯈꯪꯗꯦ
ꯑꯁ ꯂꯥꯏꯔꯤꯛ ꯂꯥꯏꯔꯤꯛ ꯄꯥꯐꯝ ꯃꯅꯥꯛꯀꯤ ꯑꯆꯥꯕ‌ꯣꯠ ꯆꯥꯐꯝꯗ‌ꯣ
ꯎꯝ ꯎꯝ
ꯑꯗꯨꯒꯤꯗ ꯀꯩꯅꯣꯝꯃ ꯂꯩꯗꯅ ꯎꯝ ꯑꯆꯧꯕ ꯈꯔ ꯂꯩꯗꯅ ꯃꯊꯛꯇ
ꯑꯆꯧ ꯑꯁꯥꯡ ꯈꯔ ꯂꯩꯗꯅ
ꯑꯗꯨꯏꯗꯣ ꯂꯥꯛꯑꯦ ꯑꯗꯨꯒ ꯃꯌꯨꯗꯣ ꯉꯥꯎꯔꯤ ꯉꯥꯎꯔꯤ ꯋꯥꯔꯤ ꯁ‌ꯦ ꯄꯪꯁꯥ ꯁꯥꯔꯦ ꯀꯔꯤ ꯀꯔꯤꯅꯣꯉ ꯈꯪꯗꯦ ꯄꯪꯁꯥ
ꯑꯈꯣꯏꯒꯤ ꯕꯦꯁꯂꯣ ꯍꯥꯏꯁꯦ
ꯅꯠꯇ‌ꯦꯍ‌ꯦ ꯍꯅꯨꯕꯅꯦ ꯋꯥꯔꯤ ꯁꯥ ꯌꯥ ꯁꯥꯔꯒ ꯅꯠꯇꯦ ꯀꯩꯝ ꯈꯪꯅꯗꯦ ꯆꯪꯁꯤꯜꯂ ꯋꯥꯔꯤ ꯁꯥꯔꯛꯏꯅꯦ
ꯍꯩꯃꯥ ꯀꯅꯥ ꯀꯅꯥꯗ ꯅꯕꯥꯅꯤ ꯈꯛꯇꯗ
ꯎꯝ ꯏꯕꯥꯅꯤꯁꯨ ꯎꯄꯥꯏ‌ ꯂꯩꯇ ꯇꯥꯔꯦ ꯇꯥꯔꯒ ꯑꯗꯨꯝ ꯄꯩꯁꯥ ꯃꯥ ꯄꯤꯕꯤꯔꯝꯃꯒꯦ ꯍꯥꯏꯌ‌ꯦ ꯑꯩꯈꯣꯏꯅ ꯌꯥꯔꯦ ꯌꯥꯔꯦ ꯍꯥꯏꯔꯦ ꯗꯨꯏꯁꯨ ꯃꯥ ꯑꯗꯨꯝ ꯄꯤꯔꯝꯃꯦ
ꯏꯃꯥ ꯅꯕꯅꯤꯗꯤ ꯐꯥꫪꯁ ꯇꯥꯏꯝ ꯑꯣꯏꯅ ꯑꯆꯥꯄꯣꯠ ꯆꯥ ꯐꯪꯈ꯭ꯔꯦꯅꯦ ꯃꯤꯉꯣꯟꯗꯒꯤ
ꯈꯪꯗꯦ ꯗ‌ꯣ ꯇꯥꯅꯤꯡꯗꯦ ꯌꯥꯝꯅ ꯃꯥꯅ ꯉꯥꯡꯕ ꯍꯅꯨꯕꯗꯨꯅ ꯃꯥꯗꯣ ꯄꯥꯈꯪꯅ‌ꯦꯌ‌ꯦ ꯏꯍꯟ ꯍꯅꯨꯃꯩ
ꯎꯝ ꯈꯔ ꯌꯥꯝ ꯂꯩꯍꯜꯂꯨ ꯌꯥꯗ꯭ꯔꯣ ꯑꯗꯨꯗꯤ
ꯑꯆꯥꯥꯕꯣꯠ ꯑꯩꯈꯣꯏ ꯍꯥꯟꯅ ꯆꯥꯔ ꯂꯩꯌꯦ ꯑꯗꯨꯗ ꯃꯥꯅ ꯀꯣꯟꯅ ꯁꯨꯡ ꯋꯥꯔꯤ ꯁꯥꯟꯅꯔꯛꯀꯥꯟ ꯃꯥꯅ ꯂꯩꯕꯤꯔꯝꯃ ꯒ‌ꯦ ꯍꯥꯏꯕꯅꯤ ꯑꯗꯨ ꯈꯪꯉꯗꯤ ꯑꯩꯈꯣꯏꯁꯨ ꯈꯔ ꯌꯥꯝ ꯂꯧꯔꯝꯗ‌ꯣꯕ
ꯍꯅꯨꯕꯅ ꯑꯣꯏꯅ ꯑꯃꯨꯛ ꯇꯧꯁꯜꯂꯛꯑꯦ
ꯎꯝ ꯑꯗꯨ ꯃꯥꯅ ꯑꯗꯨꯝ ꯂꯩꯕꯤꯔꯝꯃꯦ ꯍꯥꯎꯁꯨ ꯍꯥꯎꯇꯦ ꯑꯆꯥꯄꯣꯠꯇꯣ ꯇꯥꯡꯕꯨꯗꯤ ꯇꯥꯡꯉꯤ ꯅꯨꯃꯤꯠꯇꯨꯒꯤ ꯑꯣꯏꯕꯅꯤꯅ
ꯑꯩꯗꯤ ꯑꯗꯨꯒꯤ ꯃꯦꯟ ꯐꯤꯠꯇꯨ ꯌꯦꯡꯅꯤꯡꯗ꯭ꯔꯦ ꯍꯟꯗꯛꯀꯤꯗꯨꯗꯤ
ꯎꯝ ꯀꯩꯁꯨ ꯌꯥꯝ ꯀꯩꯅꯣ ꯇꯧꯕ ꯑꯣꯏꯗ‌ꯦ ꯈ꯭ꯋꯥꯏ ꯑꯍꯥꯟꯕ ꯃꯇꯝꯗꯨꯗ ꯅꯨꯡꯉꯥꯏꯕ ꯍꯦꯜꯂꯤꯗ
ꯎꯝ
ꯑꯩꯈꯣꯏꯅ ꯑꯍꯥꯟꯕ ꯆꯪꯂꯛꯄꯒꯤ ꯃꯇꯝꯗꯨ
ꯍꯧꯖꯤꯛꯀꯤꯁꯤꯗꯤ ꯌꯦꯡꯅꯤꯡꯗ꯭ꯔꯦ
ꯅꯨꯡꯉꯥꯏꯕ ꯑꯣꯏꯗꯦꯗ ꯀꯩꯁꯨ ꯍꯧꯖꯤꯛꯀꯤꯁꯤꯗꯤ
ꯎꯝ ꯅꯨꯡꯁꯨ ꯅꯨꯡꯉꯥꯏꯇꯦ ꯌꯦꯡꯁꯨ ꯌ‌ꯦꯡꯅꯤꯡꯗ꯭ꯔꯦ ꯃꯤꯁꯨ ꯑꯈꯪꯕ ꯌꯥꯎꯇ‌ꯦ
ꯃꯤ ꯑꯈꯪꯕ ꯌꯥꯎꯇꯕ ꯌꯦꯡꯅꯤꯡꯇ‌ꯦꯕ ꯑꯗꯨ ꯑꯣꯏꯔꯁꯨ ꯂꯥꯡꯕꯒꯤ ꯈꯜꯂꯒ ꯆꯠꯄꯅꯤꯗ ꯅꯨꯡꯉꯥꯏꯕꯗꯨꯒꯤ ꯖꯤꯡ ꯖꯤꯡ ꯂꯥꯎꯋꯦ ꯃꯥꯒꯤ ꯅꯥꯀꯣꯡ ꯇꯥꯟꯅꯕꯁ‌ꯦ
ꯑꯥꯎ ꯂꯥꯎꯋꯦ ꯑꯩꯁꯨ ꯇꯥꯏꯌꯦ
ꯎꯝ ꯃꯥꯒꯤꯁꯦ ꯑꯁ
ꯑꯩꯒꯤ ꯁꯤꯗꯤ ꯂꯣꯏꯗꯧꯕ ꯃꯌꯥꯝ ꯋꯥꯠꯂꯒ ꯂꯩꯔꯝꯃꯦ
ꯀꯩꯅꯣ ꯅꯪꯒꯤꯁꯦ ꯑꯅꯧꯕꯔꯣ
ꯑꯁ ꯑꯩꯅ ꯑꯩꯈꯣꯏꯅ ꯌꯥꯎꯕ ꯃꯤꯗꯣ ꯑꯗꯨꯒ ꯄꯥꯎ ꯍꯧꯖꯤꯛ ꯍꯧꯖꯤꯛ ꯐꯥꯎꯅꯕ ꯃꯤꯒꯤꯗꯨꯗ ꯌꯥꯎꯔꯦꯗꯅ
ꯃꯥꯒꯤꯗꯒꯤ ꯇꯧꯔꯒ ꯍꯥꯞꯄꯦꯅ ꯑꯗꯨꯒ ꯁꯤ ꯁꯨꯛꯇꯧ ꯇꯧꯕꯤꯗ꯭ꯔꯦ ꯑꯗꯨꯒꯕꯨ ꯑꯩꯅ ꯍꯧꯖꯤꯛ ꯌꯦꯡꯕꯗꯤ ꯊꯕꯛꯇꯣ ꯀꯦꯝ ꯇꯧꯉꯝꯕ ꯂꯩꯇꯕ ꯑꯩ ꯌꯦꯡꯉꯨꯕꯗ ꯂꯣꯏꯗꯕ ꯃꯌꯥꯝ ꯋꯥꯠꯂꯒ ꯀꯩꯝ ꯍꯧꯗꯕꯤꯗ ꯂꯩꯔꯝꯃꯦ
ꯋꯥꯔꯤ ꯁꯥꯟꯅꯕꯤꯁꯤꯔꯣ
ꯍꫭꯏ
ꯎꯝ
ꯑꯗꯩꯗꯤ ꯑꯇꯣꯞꯄꯁꯨ ꯀ‌ꯦꯝ ꯌꯥꯎꯇ‌ꯦꯕ ꯁꯤꯗꯤ
ꯎꯝ
ꯑꯗꯩ ꯍꯧꯔꯦ ꯑꯩꯒꯤꯗꯁꯨ ꯍꯥꯞꯇ꯭ꯔꯕ ꯑꯩꯒꯤ ꯏꯅꯥꯎꯄꯥꯗ ꯍꯥꯞꯄ ꯑꯗꯨꯅ ꯑꯩꯁꯦ ꯅꯤꯔꯒ ꯄꯥꯏꯔꯦ ꯍꯥꯏ ꯇꯥꯏ
ꯑꯥ ꯍꯃꯥ ꯉꯔꯥꯡꯒꯤ ꯅꯨꯄꯥꯗꯣ ꯍꯨꯛ ꯀꯩꯅꯣ ꯇꯧꯔꯛꯑꯦ